ꯍꯜꯂꯣ ꯑꯣ ꯈꯪꯅꯗꯕ ꯃꯤꯒꯁꯨ ꯁꯥꯟꯅꯒꯗꯕꯗꯣ ꯇꯥꯟꯕꯀꯣ
ꯑꯣ ꯑꯣ
ꯅꯨꯄꯥ ꯈꯣꯏꯒ ꯁꯥꯟꯅꯕꯁꯨ ꯇꯜꯂꯦ ꯑꯗꯨꯒꯤ ꯑꯃꯨꯛ ꯇꯧꯔꯛꯄꯅꯤꯗ
ꯑꯣ ꯑꯣ ꯇꯧꯔꯛꯑꯣ ꯇꯧꯔꯛꯑꯣ
ꯅꯪꯗꯤ ꯀꯌꯥꯝ ꯀꯨꯏꯔꯒꯦ ꯁꯤꯗ ꯀꯩꯅꯣ ꯇꯧꯔꯤꯁꯦ
ꯕꯥ
ꯀꯌꯥꯝ ꯀꯨꯏꯔꯒꯦ ꯁꯤꯅ ꯀꯩꯅꯣ ꯇꯧꯕꯁꯦ
ꯑꯩ ꯂꯩꯕꯁꯤꯔꯣ ꯑꯁ ꯀꯩ ꯌꯥꯝꯝ ꯀꯣꯏ ꯏꯗꯔꯤꯗꯥ ꯑ ꯊꯥ ꯑꯃ ꯁꯨꯗ꯭ꯔꯤꯌꯦ
ꯑꯣ ꯑꯩꯗꯤ ꯉꯔꯥꯡꯈꯛ ꯌꯥꯎꯕꯀꯣ
ꯑꯣ ꯑꯣ
ꯑꯒꯗꯦꯅꯦ
ꯎꯝ ꯑꯩꯁꯨ ꯀꯨꯏꯗ꯭ꯔꯤꯗ ꯌꯥꯎꯕ ꯅꯨꯃꯤꯠ ꯑꯅꯤ ꯑꯍꯨꯝ ꯍꯦꯟꯅꯤꯉꯥꯏ ꯃꯥꯜꯂꯦ ꯏ ꯍꯧꯔꯤꯗ
ꯄꯣꯖꯤꯁꯟ ꯆ ꯀꯩꯅꯣ ꯇꯧꯔꯒ ꯑꯗꯨ ꯉ ꯍꯥꯏꯗ꯭ꯔꯒ ꯂꯩꯌꯦ
ꯑꯣ
ꯎꯝ
ꯎ ꯊꯟꯗ ꯂꯩ ꯂꯩꯕ꯭ꯔꯣ
ꯍꯧꯖꯤꯛꯇꯤ ꯍꯣꯏ ꯏꯊꯟꯗ ꯑꯣꯏꯌꯦꯦ
ꯑꯣ
ꯃꯤ ꯌꯥꯝꯃꯒꯁꯨ ꯀꯩꯅꯣ ꯇꯧꯗꯕꯗꯨꯗ
ꯎꯝ ꯑꯁ ꯈꯪꯗ꯭ꯔꯦꯗ
ꯍꯝ
ꯑ
ꯈꯟꯅꯗꯕꯗꯨꯒ ꯆꯅꯥꯒꯗꯣ ꯇꯥꯟꯕꯕꯀꯣ ꯃꯤꯗꯤ ꯌꯥꯝ ꯂꯩꯌꯦ ꯑꯗꯨ ꯑꯣꯏꯔꯁꯨꯦ
ꯑꯁ ꯋꯥꯔꯤ ꯁꯥꯅꯤꯡꯉꯥꯏꯁꯨ ꯂꯩꯇꯕꯅꯤꯅ
ꯂꯩꯇꯦ ꯋꯥ ꯉꯥꯡꯕ ꯍꯩꯗꯕ ꯁꯤꯒꯀꯣ ꯑꯩꯈꯣꯏꯗꯤ
ꯑꯩꯁꯨ ꯅ
ꯍꯝ
ꯑꯩꯁꯨ ꯋꯥ ꯉꯥꯡꯕ ꯍꯩꯇꯦ
ꯎꯝ
ꯑꯗꯨꯝ ꯄꯉꯥꯡꯉꯥꯡ ꯇꯥꯕ꯭ꯔꯣ
ꯍꯣꯏ ꯇꯑ
ꯎꯝ
ꯆꯥꯛ ꯊꯣꯡꯔꯕꯣ ꯍꯥꯎꯔꯕꯣ
ꯑꯪ ꯊꯣꯡꯗ꯭ꯔꯤꯗ ꯍꯣꯔꯦꯟꯗ ꯊꯣꯡꯉꯅꯤ
ꯎꯝ
ꯅꯗꯤꯌꯦ
ꯍꯧꯖꯤꯛ ꯆꯥꯛ ꯀꯩꯅꯣ ꯇꯧꯔꯦ ꯀꯨꯀꯔꯗ ꯀꯥꯞꯍꯜꯂꯒ ꯀꯣ ꯑꯗꯨꯝ ꯉꯥꯏꯔ ꯂꯩꯕꯅꯤꯗ
ꯑꯣ ꯑꯣ ꯉ ꯉꯟꯅ ꯊꯣꯡꯉꯤꯅꯦ ꯅꯣꯏꯗꯤ
ꯑ ꯍꯣꯏ ꯀꯔꯂꯦ
ꯎꯝ ꯀꯔꯤ ꯌꯦꯟꯁꯥꯡ ꯊꯣꯡꯒꯦꯔꯣ
ꯈꯪꯗꯦꯌꯦ ꯆꯥꯛ ꯈꯛꯇ ꯈꯔ ꯉꯟꯅ ꯊꯣꯡꯗꯣꯛꯀꯣꯅꯤꯅ
ꯑꯣ ꯑꯣ
ꯎꯝ
ꯑꯁ ꯆꯥꯛ ꯉꯟꯅ ꯊꯣꯡꯔꯒ ꯑꯁ ꯉꯟꯅ ꯆꯥꯗ꯭ꯔꯗꯤ ꯍꯥꯎꯗꯕꯅꯤ ꯁꯥꯕꯗꯣ ꯑꯗꯨꯝ ꯏꯪꯈ꯭ꯔꯅꯤꯕ
ꯉꯍꯥꯛ ꯂꯩꯔꯒ ꯌꯦꯟꯁꯥꯡꯁꯨ ꯀꯒꯥꯔꯤ ꯐꯣꯡꯁꯤꯔꯥ ꯑꯗꯨꯝ ꯈꯟꯗꯥꯔꯒ ꯇꯧꯗꯣꯏꯁꯤ
ꯎꯝ ꯎꯝ
ꯂꯣꯡꯣꯡ ꯆꯣꯡꯀꯣ
ꯆꯨꯗꯦ ꯍꯧꯖꯤꯛꯇꯤ
ꯑꯣ ꯑꯁ ꯑꯩꯈꯣꯏꯗꯁꯨ ꯅꯣꯡ ꯆꯨꯔꯛꯇꯕ ꯑꯁ ꯆꯨꯔꯗꯤ ꯈꯔ ꯐꯒꯗꯧꯕꯀꯣ
ꯎꯝ
ꯎꯝ
ꯅꯃꯥꯟ ꯂꯝꯕꯤꯒꯅꯕꯅꯤ ꯈꯛꯇ ꯂꯩꯕꯗꯣ ꯅꯨꯡꯉꯥꯏꯕ꯭ꯔꯣ
ꯎꯝ ꯅꯨꯡꯉꯥꯏꯌꯦ
ꯎꯝ
ꯑꯩꯈꯣꯏ ꯑꯩꯈꯣꯏ ꯑꯅꯤ ꯂꯩꯕ ꯃꯅꯥꯛꯇꯁꯨ ꯅꯨꯄꯥ ꯃꯣꯏꯁꯨ ꯌꯥꯝ ꯂꯩꯌꯦꯕ
ꯑꯣ
ꯕꯔꯥ ꯂꯩꯕꯅꯦꯕ ꯃꯣꯏꯁꯨ
ꯑꯥ
ꯎꯝ ꯑꯁ ꯑꯩꯈꯣꯏꯗꯀꯣ ꯏꯁꯤꯡ ꯍꯣ ꯇꯥꯔꯛꯇꯕꯅꯦ ꯑꯁ ꯍꯟꯗꯛꯁꯦ
ꯎꯝ ꯀꯩꯔꯣ ꯊꯥ ꯑꯣꯏꯔꯒ ꯏꯁꯤꯡ ꯂꯩꯇꯕ꯭ꯔꯣ
ꯎꯝ ꯑꯩꯈꯣꯏ ꯑꯁ ꯏꯁꯤꯡꯁꯦ ꯌꯥꯝ ꯇꯥꯡꯅ
ꯎ ꯎ ꯏꯁꯤꯡ ꯇꯥꯡꯕ ꯃꯇꯝ ꯃꯐꯝꯗꯁꯨ ꯂꯩꯕ ꯋꯥꯕꯅꯦ ꯏꯁꯤꯡ ꯌꯥꯝꯗ꯭ꯔꯗꯤ ꯏꯜꯂꯛꯏꯕ ꯅꯨꯡꯉꯥꯏꯗꯦ
ꯎꯝ ꯑꯗꯨꯝ ꯏꯁꯤꯡ ꯑꯗꯨꯝ ꯂꯩꯔ ꯂꯩꯔꯕꯅꯤ ꯍꯟꯗ ꯈꯟꯗꯁꯦ ꯉꯁꯤ ꯉꯁꯤ ꯑꯃꯨꯛ ꯂꯩꯔꯗꯤ ꯅꯨꯃꯤꯠ ꯑꯅꯤ ꯁꯨꯔꯦ ꯂꯩꯕꯗꯣ ꯎꯝ ꯂꯩꯕ ꯅꯨꯡꯉꯥꯏꯕ꯭ꯔꯣ
ꯅꯨꯡꯉꯥꯏꯗꯦ ꯅꯨꯡꯉꯥꯏꯗꯦꯗ
ꯑ
ꯣꯔꯤꯡ ꯌꯥꯝ ꯌꯥꯝ ꯆꯨꯋ
ꯍꯣꯏ
ꯍ ꯋꯥ ꯅꯣꯏ ꯌꯨꯝꯗꯗꯤ ꯃꯤ ꯌꯥꯝꯃꯒ ꯂꯩꯕꯅꯨꯡꯉꯥꯏ ꯅꯨꯡꯉꯥꯏꯔꯕꯅꯤꯅꯦ
ꯎꯝ ꯑ ꯀꯝꯗꯦ ꯑ ꯅꯨꯡꯉꯥꯏ ꯅꯨꯡꯉꯥꯏ ꯍꯥꯏꯁꯤꯔꯥ ꯅꯨꯡꯉꯥꯏ ꯀ ꯍꯥꯏ ꯁꯦꯔ ꯀꯔꯤ ꯍꯥꯏ ꯁꯦꯔ ꯀꯟꯗꯦ
ꯅꯨꯡꯉꯥꯏꯔꯕꯅꯤ ꯑꯁ ꯑꯩꯈꯣꯏ ꯑꯩꯗꯤ ꯑꯩꯈꯣꯏ ꯈꯨꯟꯗꯁꯨ ꯂꯩꯇꯦ
ꯎꯝ
ꯆꯥ ꯑꯣ ꯏꯁꯤꯡꯖꯨ ꯂꯥꯛꯇꯦ ꯏꯁ ꯏꯔꯨꯗꯤ ꯏꯔꯨꯅꯤꯡꯕ ꯑꯗꯨꯏ ꯏꯁꯤꯡ ꯂꯥꯛꯇꯕꯀꯣ
ꯎꯝ
ꯅꯣꯡꯖꯨ ꯊꯥ ꯑꯣꯏꯔꯒ ꯀꯣ ꯀꯩꯒꯤ ꯏꯁꯤꯡ ꯌꯥꯝ ꯋꯥꯕ꯭ꯔꯥ
ꯎꯝ ꯅꯣꯡ ꯆꯨꯔꯗꯤ ꯑꯗꯨꯝ ꯎꯝ ꯏꯁꯤꯡꯗ ꯑꯗꯨꯝ ꯂꯧꯕ ꯌꯥꯏꯗꯅ
ꯎꯝ
ꯁꯨ ꯁꯨꯔꯛꯇꯦ ꯑꯁ ꯇꯟꯕꯁꯤꯗꯤ ꯂꯣꯏꯔꯦ ꯑꯩꯁꯦ
ꯎꯝ
ꯆꯥꯛ ꯂꯥꯝꯕ ꯍꯧꯔꯦꯗ ꯑꯩꯗꯤ
ꯎꯝ ꯊꯣꯡꯗꯣꯛꯂꯒ ꯆꯥꯔꯣꯅ
ꯎꯝ ꯆꯥꯛ ꯊꯣꯡꯉꯗꯤ ꯍꯧꯔꯦꯟꯅ ꯊꯣꯡꯒꯅꯤ ꯅꯨꯡꯊꯤꯟꯒꯤꯀꯣ ꯆꯥꯛ ꯆꯥꯗ꯭ꯔꯤꯕ ꯑꯩ ꯑꯗꯨꯒꯤ
ꯑꯣ
ꯉꯁꯥꯏ ꯑꯌꯨꯛꯁꯨ ꯄꯨꯡ ꯅꯤꯄꯥꯟ ꯑꯗꯨꯋꯥꯏꯗ ꯆꯥꯏꯌꯦ ꯑꯗꯣ ꯉꯁꯤ ꯊꯦꯡꯕꯨ ꯊꯦꯡꯉꯦ
ꯎꯝ
ꯎꯝꯍꯝ
ꯆꯥꯛ ꯍꯥꯏꯕꯁꯦ ꯏꯁꯀꯤꯞ ꯇꯧꯕ ꯉꯝꯗꯦꯗ ꯑꯩꯗꯤ
ꯍꯣꯏ ꯑꯩꯁꯨ ꯀꯣ ꯆꯥꯛ ꯆꯥꯗ꯭ꯔꯗꯤꯀꯣ ꯑꯁ ꯂꯩꯕ ꯉꯝ ꯅꯤ ꯃꯤ ꯈꯔꯗꯤ ꯑꯆꯥꯄꯣꯠ ꯈꯠꯇ ꯆꯥꯔꯒ ꯑꯗꯨꯝ ꯂꯩꯗꯅ ꯑꯗꯨꯅ ꯑꯩ ꯄꯨꯛ ꯊꯜꯂꯦ ꯍꯥꯏꯕꯒꯨꯝ ꯃꯂꯩꯗꯅ ꯑꯩꯗꯤ ꯑꯗꯨ ꯇꯧꯗ ꯆꯥꯛ ꯆꯥꯗ꯭ꯔꯗꯤꯕ ꯑꯁ ꯉꯝ ꯗꯔꯦ ꯑꯩꯗꯤ ꯑꯆꯥꯄꯣꯠ ꯆꯥꯔꯒ ꯑꯗꯨꯝ ꯄꯨꯛ ꯊꯟꯅꯦꯕ ꯑꯩꯗꯤ
ꯁꯨꯅꯝ ꯉꯝꯗꯦ ꯆꯥꯛ ꯌꯥꯎꯗ꯭ꯔꯗꯤ ꯍꯤꯡꯕ ꯉꯝꯗꯦꯗ
ꯍꯣꯏ ꯆꯥꯛꯅꯦꯕ ꯃꯔꯨ ꯑꯣꯏꯕꯗꯤ ꯎꯝ ꯎꯝ ꯁꯥꯎꯔꯦꯟꯁꯦ ꯀꯔꯤ ꯌꯦꯟꯖꯥꯡ ꯆꯥꯗꯣꯏꯅꯣ ꯈꯪꯗꯔꯦ
ꯎꯝ ꯅꯨꯡꯊꯤꯜꯒꯤꯗꯣ ꯆꯥꯗ꯭ꯔꯗꯤ ꯆꯥꯔꯣꯅ ꯂꯥꯛꯑ꯭ꯔꯗꯤ
ꯍꯟꯗ ꯆꯥꯛ ꯂꯩꯔꯤꯕ꯭ꯔꯣ ꯌꯦꯡꯈꯤꯒꯦ ꯀꯣ ꯑꯁ ꯍꯦꯟꯖꯥꯡꯁꯨꯣ ꯍꯥꯎꯗꯕꯅꯀꯣ ꯍꯟꯗꯛꯁꯦ
ꯍꯝꯝ
ꯖꯥꯎ ꯍꯥꯎꯗꯕꯨ ꯎ ꯂꯩꯇ꯭ꯔꯕ ꯃꯥꯜꯜꯂꯤꯦ ꯉꯟꯖꯥꯡꯁꯦ ꯍꯣꯔꯦꯟ ꯃꯅ ꯆ ꯊꯅ ꯆꯥꯔ
ꯀꯅ ꯂꯩꯇ꯭ꯔꯗꯤ
ꯆꯔꯇ ꯂꯩꯖ ꯂꯩ ꯍꯣꯗꯔꯦ
ꯍ
ꯎꯝ
ꯎꯝ
ꯅꯣꯏ ꯈꯨꯟꯁꯦ ꯃꯤ ꯌꯥꯝ꯭ꯔꯣ
ꯍꯣꯏ ꯃꯤ ꯌꯥꯝꯃꯦ ꯌꯥꯝꯕꯗꯤ
ꯎꯝ
ꯑꯥꯕꯅꯤ ꯄꯨꯗꯣ
ꯎꯝ ꯆꯤꯡꯗꯔꯣ ꯁꯤ ꯂꯝ ꯁꯤ ꯇꯝꯄꯥꯛꯇꯔꯣ
ꯆꯤꯡꯗꯅꯦ ꯆꯤꯡꯗ
ꯑꯣ ꯑꯣ ꯑꯁꯤꯡꯗꯁꯨ ꯌꯥꯝ ꯁꯥꯔꯝꯅꯤꯀꯣ
ꯍꯣꯏ
ꯎꯝ
ꯑꯗꯨꯝ ꯁꯥꯕ ꯉꯥꯛꯇ ꯑꯣꯏꯔꯦ ꯔ ꯆꯤꯡ ꯑꯣꯏꯔꯁꯨ ꯇꯝꯄꯥꯛ ꯑꯣꯏꯔꯁꯨ ꯃꯇꯝ ꯃꯥꯒꯤ ꯁꯤꯖꯟ ꯑꯣꯏꯕꯅꯤꯅꯀꯣ ꯅꯣꯡ ꯆꯨꯗ꯭ꯔꯗꯤ ꯑꯗꯨꯝ ꯁꯥꯕ ꯍꯥꯏꯕꯗꯣ
ꯎꯝ
ꯋꯥꯔꯤꯔꯤ ꯁꯥꯔ
ꯎ ꯄꯨ ꯑꯗꯕꯁꯨ ꯍꯥꯏꯩꯗꯅꯦꯝ ꯅꯪꯁꯨ ꯍꯥꯏꯔꯛꯑꯅ ꯑꯩꯁꯨ ꯃꯣꯏ ꯉꯥꯡꯕꯁꯦ ꯀꯌꯥ ꯍꯩꯗꯕꯅꯤꯅ ꯑꯣꯔꯤꯁꯥꯔꯁꯦ
ꯎ